ꯍꯜꯂꯣ
ꯍꯜꯂꯣ
ꯑꯧ ꯇꯥꯕ꯭ꯔꯣ
ꯑꯣ ꯇꯥꯔꯦ ꯇꯥꯔꯦ
ꯑꯣ ꯅꯦꯋꯥꯛꯁꯦ ꯑꯃꯨꯛ ꯑꯃꯨꯛ ꯌꯥꯗꯕꯗꯤ ꯃꯥꯜꯂꯦ
ꯑꯥ ꯑꯃꯨꯛ ꯑꯃꯨꯛ ꯁꯨꯃꯥꯏꯅ ꯇꯧꯕꯅꯦ ꯑꯃꯨꯛ ꯑꯃꯨꯛ ꯅꯨꯡꯉꯥꯏꯇꯕꯅꯦ
ꯎꯝ
ꯑꯥ
ꯀꯩꯗꯧꯔꯝꯃꯤꯅꯣ ꯍꯧꯖꯤꯛ
ꯑ ꯀ ꯍꯧꯖꯤꯛꯁꯦ ꯊꯣꯛꯂꯛꯑꯦ ꯊꯣꯛꯂꯛꯑꯒꯁꯤ ꯃꯃꯥꯡꯁꯦ ꯐꯝꯃꯤ
ꯅꯨꯡꯗꯥꯡꯅꯤꯅꯀꯣ ꯇꯧꯅꯤꯡꯉꯥꯏ ꯂꯩꯇꯕꯅꯦꯕ
ꯎꯝ ꯇꯧꯅꯤꯡꯉꯥꯏ ꯂꯩꯇꯦ ꯀꯣꯆꯩ ꯀꯣꯠꯆꯩ ꯑꯃꯨꯛ ꯆꯠꯂꯅꯤ ꯑꯩꯈꯣꯏꯒꯤꯁꯤꯒꯤ ꯑ ꯑꯩꯈꯣꯏꯁꯤ ꯁꯨꯃꯥꯡ ꯂꯩꯔꯦ ꯁꯨꯃꯥꯡꯗꯩ ꯊꯣꯡꯒꯥꯟꯗꯒꯤ ꯑꯩꯈꯣꯏ ꯂꯩꯔꯛ ꯌꯥꯝ ꯁꯥꯡꯉꯦꯕ ꯑꯩꯈꯣꯏꯁꯦ ꯃ ꯁꯥꯡꯅ ꯑꯩꯈꯣꯏ ꯌꯨꯝꯁꯦ ꯑꯩꯈꯣꯏꯒꯤ ꯁꯥꯡꯅ ꯑꯩꯈꯣꯏ ꯐꯦꯃꯤꯂꯤꯈꯩꯁꯦ ꯄꯨꯂꯞ ꯇꯥꯕꯒꯤꯀꯣ ꯑꯩꯈꯣꯏ ꯕꯥ ꯑꯩꯈꯣꯏꯒꯤ ꯃꯆꯤꯟ ꯏꯅꯥꯎꯈꯩꯁꯦ ꯄꯨꯂꯞ ꯁꯨꯃꯥꯏꯅ ꯑꯩꯈꯣꯏꯒꯤ ꯃꯊꯪ ꯃꯊꯪ ꯃꯊꯪ ꯃꯊꯪ ꯇꯥꯕꯒꯤ ꯌꯨꯝꯗꯣ ꯃꯔꯤ ꯃꯉꯥ ꯇꯥꯕꯒꯤ ꯂꯝꯕꯤꯗꯣ ꯁꯥꯡꯅ ꯄꯤꯕ ꯍꯥꯏꯇꯥꯔꯦ ꯑꯩꯈꯣꯏ ꯄꯨꯜꯂꯞ ꯂꯩꯃꯤꯟꯅꯕꯒꯤ
ꯑꯥ
ꯑꯗꯨꯗꯨꯅ ꯑꯗꯨꯗ ꯍꯪꯒꯟꯗ ꯍꯪꯒꯟꯗ ꯑꯗꯨꯝ ꯆꯠꯄ ꯁꯥꯟꯅꯕ
ꯑꯗꯨꯅꯗꯤ ꯐꯩꯗ ꯑꯗꯨꯗꯤ
ꯎꯝ ꯑꯩꯗꯤ ꯅꯨꯡꯉꯥꯏꯇꯅ ꯍꯛꯆꯥꯡꯁꯨ ꯌꯥꯡꯉꯤꯗꯅꯀꯣ
ꯃꯥꯅꯦ ꯑꯩꯈꯣꯏꯗꯤ ꯆꯠꯀꯦꯁꯨ ꯐꯪꯗꯦ ꯐꯪꯗ꯭ꯔꯦꯕ ꯑꯗꯨꯅ ꯆꯥ ꯇꯣꯛꯄꯒ ꯑꯗꯨꯝ ꯇꯧꯅꯤꯡꯉꯥꯏ ꯂꯩꯇꯕꯒꯤꯀꯣ ꯑꯗꯨꯝ ꯐꯥꯝꯖꯤꯟꯕ ꯈꯣꯠꯄ ꯑꯗꯨꯝ ꯇꯧꯔꯦꯗꯅ
ꯎꯝ ꯁꯤꯐꯧꯇ ꯐꯅꯌꯥꯝ ꯅꯣꯏꯈꯠꯂꯤ ꯄꯣꯠꯅꯤꯗ ꯍꯥꯏꯗꯤ ꯆꯥꯕꯁꯦ ꯈꯔꯗꯤ ꯏꯁꯥꯒꯤ ꯑꯣꯏꯅ ꯀꯩ ꯍꯥꯏꯅꯤ ꯑꯩꯒꯤꯗꯤ ꯑꯁꯣꯏꯄꯥꯁꯤ ꯀꯌꯥ ꯇꯧꯗꯦꯕꯀꯣ ꯆꯥꯛ ꯃꯤ ꯑꯣꯏꯌꯦꯕ
ꯑ ꯆꯥꯛꯇ ꯑꯣꯏꯅ ꯄꯨꯔꯥ ꯀꯩꯅꯣ ꯄꯤꯕꯗꯣ
ꯐꯨꯒꯥꯏꯕꯗꯣ ꯑꯗꯨꯅ ꯍꯛꯆꯥꯡꯁꯦ ꯆꯥꯛ ꯆꯥꯕꯁꯦ ꯍꯛꯆꯥꯡꯁꯦ ꯁꯝꯅ ꯍꯥꯏꯕꯅꯤ ꯊꯥꯏꯅꯉꯥꯏꯒꯤ ꯑꯍꯟꯒꯤ ꯆꯥꯛ ꯃꯌꯥꯝ ꯆꯥꯔꯒ ꯂꯧꯕꯨꯛ ꯀꯨꯝꯃꯒ ꯑꯗꯨꯗꯒꯤ ꯌꯣꯝꯄꯥꯛꯄ ꯍꯥꯏꯔꯒ ꯑꯗꯨꯝ ꯁꯨꯕꯗꯨꯗꯤ ꯅꯠꯇꯦꯗꯅꯀꯣ ꯑꯩꯈꯣꯏꯗꯤ ꯊꯕꯛ ꯍꯥꯏꯁꯦ ꯑꯩꯈꯣꯏꯗꯤ ꯇꯧꯗ꯭ꯔꯕꯒꯨꯝꯕꯅꯦ ꯊꯥꯏꯅ ꯃꯣꯏꯅ ꯆꯥꯝ ꯇꯧꯔꯝꯕꯗꯣ ꯑꯩꯈꯣꯏꯅ ꯇ꯭ꯋꯦꯟꯇꯤꯐꯥꯎ ꯌꯧ ꯌꯧ꯭ꯘꯔꯕꯅꯤ ꯀꯨꯟꯐꯥꯎ ꯌꯧꯗ꯭ꯔꯕꯅꯦꯕ ꯇꯧꯔꯤꯁꯦ
ꯍꯣꯏ
ꯑꯗꯨꯗꯨꯅ
ꯆꯥꯕ ꯍꯥꯏꯔꯒ ꯁꯨꯝ ꯆꯔꯥ ꯍꯦꯟꯕꯒꯗꯤ ꯉꯝꯕ꯭ꯔꯥ
ꯑꯗꯨꯗꯤ ꯉꯝꯃꯦ ꯉꯝꯃꯦꯗꯤ ꯀꯩ ꯍꯥꯏꯗꯤ ꯉꯁꯤꯗꯤ ꯍꯦꯟꯇꯣꯛꯑꯒꯦ ꯀꯥꯏꯅ ꯌꯥꯝ ꯅꯣꯏꯔꯦ ꯏꯁꯥꯗ ꯌꯥꯝ ꯆꯥꯎꯈꯠꯂꯦ ꯀꯥꯏꯅ ꯇꯧꯔꯒ ꯍꯟ ꯇꯣꯛꯄꯗ
ꯑꯥꯎ
ꯑꯗꯨꯒ ꯉꯁꯤ ꯍꯦꯜꯂꯅꯤ ꯍꯥꯏꯔꯒ ꯑꯦꯁ ꯑꯗꯨꯝ ꯍꯦꯟꯇꯣꯛꯀꯦꯗꯤ ꯉꯝꯗꯦꯗ ꯉꯁꯤ ꯍꯦꯜꯂꯒꯦ ꯉꯁꯤ ꯁꯤ ꯅꯨꯡꯗꯥꯡꯁꯦ ꯍꯦꯜꯂꯒꯦ ꯍꯥꯏꯔꯅꯤꯕ
ꯑꯥ
ꯑꯗ ꯇꯨꯝ ꯍꯧꯒꯠꯂꯀꯥꯟꯗ ꯆꯥꯛꯁꯤꯦ ꯂꯞ ꯃꯥꯟꯂꯕꯨꯛ ꯐꯖꯟꯗꯣꯏꯅꯦ ꯑꯃꯨꯛꯥꯛꯁ ꯆ ꯆꯞ ꯃꯥꯟꯅꯔꯤꯕ ꯄꯣꯠꯅꯤꯅ ꯑꯗꯨꯁꯨ ꯅꯣꯡꯃꯒꯤ ꯈꯔ ꯈꯔ ꯍꯟꯊ ꯍꯟꯊꯅ ꯆꯥꯈꯤꯕꯗꯨꯅ ꯐꯩꯗꯤ
ꯍꯣꯏ ꯆꯔꯥ ꯍꯦꯟꯕꯩ ꯍꯥꯏꯔꯗꯤ ꯌꯥꯝ ꯉꯝꯃꯦ
ꯑꯗꯨ ꯍꯣꯏ ꯊꯣꯡꯛꯄ ꯆꯔꯥ ꯍꯦꯟꯕꯁꯦ ꯑꯃꯔꯣꯝꯗꯗꯤ ꯐꯩꯌꯦꯕ ꯍꯞꯇꯥ ꯑꯃꯗ ꯑꯃꯨꯔꯛꯀ ꯈꯦꯟꯗꯣꯛꯄꯕꯨꯗꯤ
ꯎꯝ
ꯑꯗꯣ ꯌꯥꯝ ꯍꯦꯟꯇꯣꯛꯑꯒꯁꯨ ꯐꯠꯇꯦꯗ
ꯍꯣꯏ ꯐꯠꯇꯦ ꯍꯛꯆꯥꯡꯗꯀꯣ ꯑꯗꯨꯝ ꯅꯥꯔ ꯈꯣꯠꯂꯒ ꯑꯗꯨꯝ ꯌꯥꯎꯋꯦꯕ
ꯎꯝ ꯐꯩꯗꯤ ꯍꯥꯏꯌꯦꯕꯀꯣ ꯗꯥꯛꯇꯔꯅ ꯁꯨꯝ ꯃꯣꯏ ꯍꯥꯏꯅꯕꯗꯅꯤ ꯁꯨꯝ ꯔꯤꯜꯁ ꯀꯩꯀꯩꯗꯤ ꯌꯦꯡꯕꯅꯤ ꯆꯔꯥꯁꯤꯗꯤ ꯍꯞꯇꯥ ꯑꯃꯝꯗ ꯑꯅꯤꯔꯛꯀ ꯍꯦꯟꯗꯣꯛꯎ ꯀꯥꯏꯅ ꯑꯗꯨ ꯌꯥꯝ ꯍꯛꯆꯥꯡꯗ ꯍꯛꯆꯥꯡꯒꯤ ꯍꯥꯟꯅꯒꯤ ꯍꯥꯏꯗꯤ ꯔꯤꯑꯛꯇꯤꯚꯦꯠ ꯇꯧꯅꯕ ꯁꯦꯜ ꯆꯠꯔꯤꯕꯈꯩꯗꯣ ꯃꯥꯡꯍꯟꯈꯤꯅꯕ ꯀꯥꯏꯅ ꯌꯥꯝꯗꯤ ꯊꯦꯡꯅꯩ ꯑꯗꯨ ꯑꯣꯏꯔꯒꯁꯨ ꯍꯞꯇꯥ ꯑꯗ ꯑꯍꯨꯝꯂꯛ ꯃꯔꯤꯔꯛ ꯁꯨꯝ ꯍꯦꯟꯇꯣꯛꯑꯒꯗꯤ ꯆꯥꯕ ꯆꯥꯡ ꯅꯥꯏꯗꯕꯁꯦ ꯀꯩꯁꯨ ꯈꯕꯄꯣꯠꯇꯦꯕ
ꯍꯣꯏ ꯑꯩꯅ ꯍꯦꯜꯂꯦ ꯍꯥꯏꯁꯤꯅꯅꯦ ꯑꯗꯨꯃꯥꯏꯅ ꯅꯠꯇꯦꯕ ꯑꯩꯈꯣꯏ ꯊꯕꯛ ꯆꯠꯄꯗꯣ
ꯎꯝ
ꯑꯗꯨꯗ ꯑꯌꯨꯛ ꯄꯨꯡ ꯇꯔꯨꯛꯇꯇꯩꯩ ꯆꯠꯂꯦ ꯍꯥꯏ ꯔꯤꯄꯣꯔꯠ ꯇꯥꯏꯃꯤꯡ ꯑꯣꯏ ꯍꯥꯏꯗꯅ
ꯎꯝ
ꯑꯗꯨꯅ ꯀꯩꯁꯨꯝ ꯅꯪꯗꯦꯕꯀꯣ ꯑꯗꯨꯗꯨꯒ ꯑꯦꯖ ꯁꯤꯞꯁꯦ ꯌꯥꯝ ꯇꯥꯔꯗꯤ ꯃꯇꯝꯒ ꯂꯩꯇꯕꯤꯗꯣ
ꯎꯝ ꯀꯔꯤꯒꯤꯅꯣ ꯄꯨꯡ ꯄꯨꯡ ꯇꯔꯨꯛꯇ ꯍꯧꯔꯤꯁꯦ
ꯀꯩꯅꯣ ꯑꯣꯏꯕ ꯑꯣꯟꯂꯥꯏꯟ ꯑꯦꯛꯖꯥꯝ ꯑꯣꯏꯕꯅꯦꯕ
ꯎꯝ
ꯑꯗꯨꯗꯨꯒꯤ ꯔꯤꯄꯣꯔꯠ ꯇꯥꯏꯃꯤꯡꯗꯣ ꯑꯗꯨꯃꯥꯏꯅ ꯄꯤꯕ
ꯑꯣ ꯑꯣꯟꯂꯥꯏꯟ ꯑꯦꯛꯖꯥꯝꯒꯤ ꯀꯩ ꯑꯣꯏꯗꯣꯏꯅꯣ ꯀꯩ ꯑꯣꯏꯗꯣꯏꯅꯣꯕ ꯍꯥꯏꯗꯤ ꯑꯦ ꯃꯣꯏꯒꯤ ꯌꯦꯡꯁꯤꯟꯕ ꯑꯣꯏꯗꯣꯏ ꯔ ꯀꯩꯕ ꯊꯅ
ꯑꯗꯨꯗ ꯑꯗꯨꯗꯤ ꯑꯩꯈꯣꯏꯁꯨ ꯎꯝ ꯕꯥꯏꯑꯣꯃꯦꯇ꯭ꯔꯤꯛ ꯂꯧꯕꯅꯤꯅ ꯊꯦꯡꯅꯒ ꯆꯠ ꯌꯥꯗꯕꯤꯗꯣ
ꯎꯝ
ꯑꯗꯨꯕ ꯇꯧꯔꯤꯁꯦ ꯑꯗꯨꯗꯨꯒꯤ ꯆꯥꯕ ꯊꯛꯄꯖꯦ ꯁꯤꯞ ꯌꯥꯝꯗ ꯇꯥꯔꯗꯤ ꯑꯃꯨꯛ ꯐꯩ ꯁꯤꯞ ꯌꯥꯝꯃꯛꯑꯗꯤ ꯎꯝ ꯀꯩꯁꯨ ꯀꯥꯟꯅꯗꯦꯕꯀꯣ ꯃꯇꯝꯗꯣ ꯑꯦꯟꯇ꯭ꯔꯤ ꯇꯥꯏꯃꯤꯡꯖꯤꯒ
ꯎꯝ
ꯑꯗꯨꯗꯨꯒꯤ ꯑꯁ ꯋꯥꯕꯗ ꯑꯗꯩꯗꯤ ꯃꯤꯅꯤꯠ ꯃꯉꯥꯗꯕꯨꯨ ꯀꯃꯥꯏꯅ ꯆꯥꯗꯣꯏꯅꯣ ꯍꯥꯏꯕ ꯆꯥꯛ
ꯄꯨꯡ ꯇꯔꯨꯛꯇꯩ ꯇꯔꯨꯛ ꯐꯥꯎꯁꯦ ꯀꯌꯥꯅꯣ ꯇꯨꯏꯌꯦꯞ ꯑꯋꯥꯔ ꯍꯦꯔꯤꯅꯤ ꯇꯨꯋꯦꯜꯞ ꯑꯋꯥꯔꯅꯤ
ꯋꯥꯀꯤꯡ ꯑꯋꯥꯔꯁꯅꯗꯤ ꯍꯦꯟꯕꯅꯦ ꯑꯗꯨꯒ ꯆꯥꯕꯖꯦ ꯑꯩꯖꯦ ꯃꯁꯥꯏꯖꯨ ꯈꯔ ꯇꯞꯆꯕꯀꯣ ꯑꯗꯨꯗꯨꯒ ꯆꯥꯕꯗ ꯃꯤꯅꯤꯠ ꯇꯔꯥ ꯃꯤꯅꯤꯠ ꯃꯉꯥꯗ ꯀꯃꯥꯏꯅ ꯊꯨꯅ ꯆꯥꯗꯣꯏꯅꯣ ꯍꯥꯏꯕ
ꯎꯝ ꯎꯝ ꯆꯥꯕꯖꯨ ꯇꯞꯄꯝꯗꯧ ꯃꯥꯜꯂꯦ ꯈꯣꯟꯖꯤꯁꯨ ꯌꯥꯝ ꯇꯝ ꯇꯝꯅ ꯇꯥꯔꯦꯕ
ꯑꯗꯨꯅꯦ ꯑꯗꯨꯗꯨꯒꯤ ꯑꯗꯣ ꯑꯗꯨꯅꯦ ꯆꯔꯥ ꯍꯦꯟꯕ ꯍꯥꯏꯗꯣ ꯑꯗꯨꯗꯅꯦꯕ ꯑꯩꯒꯤ ꯑꯗꯨꯗꯨꯒ ꯍꯜꯂꯛꯑꯀꯥꯟꯁꯤꯗꯗꯤ ꯍꯜꯂ ꯀꯥꯟꯗꯣ
ꯑꯧ
ꯑꯗꯨꯗꯤ ꯆꯥꯕꯖꯤꯗꯅꯦ ꯆꯥꯅꯤꯡꯉꯔꯣꯏꯕ ꯑꯃꯨꯛ ꯆꯥꯅꯤꯡꯕ ꯐꯥꯎꯔꯝꯃꯒ ꯑꯃꯨꯛ ꯆꯥꯅꯤꯡꯉꯔꯣꯏꯕ ꯑꯥꯗꯗꯨꯝ ꯈꯔ ꯆꯥꯔꯕꯨꯛ ꯅꯨꯃꯤꯠꯇꯨꯒꯤ ꯑꯗꯨꯝ ꯇꯨꯝꯒꯔꯅꯤꯗꯅ ꯑꯃꯨꯛ ꯑꯗꯩ ꯅꯣꯡꯉꯥꯜ ꯂꯛ ꯗꯃꯨꯛ ꯑꯗꯨꯝ ꯉꯟꯅ ꯍꯧꯒꯠꯂꯤꯗꯅ ꯑꯗꯨꯗꯨꯒꯤ ꯑꯗꯨꯃꯥꯏ ꯑꯗꯨꯃꯥꯏ ꯋꯥꯕꯗꯤ ꯂꯣꯔꯦ
ꯄꯨꯡ ꯇꯔꯨꯛꯇꯩꯩꯅ ꯇꯔꯨꯛꯄꯨꯛ ꯍꯥꯏꯖꯩ ꯑꯁ ꯑꯗꯨꯗꯗꯤ ꯌꯥꯝꯅ ꯕꯦꯔꯥ ꯀꯥꯏ
ꯃꯥꯅꯦ ꯑꯗꯣ ꯇꯔꯨꯛ ꯍꯥꯏꯖꯦ ꯁꯨꯝ ꯑꯩꯅ ꯑꯩꯈꯣꯏ ꯁꯤꯗꯒꯤ ꯆꯠꯄ ꯀꯥꯟꯗꯗꯤꯅꯦ ꯀꯩꯅꯣꯗꯩ ꯆꯠꯂꯦꯕ ꯄꯨꯡꯁꯦ ꯏꯁ ꯑ ꯃꯪꯉꯥ ꯍꯥꯏꯗꯤ ꯊꯤꯟꯕꯤ ꯇꯥꯔꯗꯤ ꯄꯨꯡ ꯃꯪꯉꯥ ꯁꯥꯏꯗꯩꯒ ꯆꯠꯂꯦ ꯑꯗꯨꯒ ꯂꯥꯏꯟꯗꯒ ꯁꯨꯝ ꯆꯠꯄ ꯂꯩꯗꯅ
ꯑꯧ
ꯑꯗꯨ ꯑꯣꯏꯔꯒꯅ ꯄꯨꯡ ꯃꯔꯤ ꯃꯈꯥꯏ ꯈꯔꯍꯦꯜꯂꯛꯄꯗꯩ ꯌꯨꯝꯗꯩꯒ ꯊꯣꯛꯑꯦꯕ ꯑꯗꯨꯃꯥꯏꯅ ꯇꯧꯋꯤꯅꯦ ꯑꯗ ꯑꯅꯛꯄ ꯑꯣꯏꯇꯥꯔꯗꯤꯀꯣ ꯑꯗꯨꯝ ꯑꯩꯈꯣꯏꯁꯦ ꯑꯇꯩ ꯍꯟꯅ ꯀꯩꯅꯣꯒꯤ ꯑꯩꯈꯣꯏ ꯀꫭꯂꯤꯛ ꯀꯩꯩ ꯍꯟꯅꯤ ꯍꯥꯟꯅ ꯂꯥꯛꯄ ꯈꯣꯠꯄ ꯇꯧꯕꯖꯦ ꯃꯤꯅꯤꯠ ꯃꯪꯉꯥ ꯇꯔꯥꯗ ꯑꯗꯨꯝ ꯊꯣꯛꯂꯛꯑꯦ ꯍꯥꯏꯌꯦꯕ
ꯑꯗꯨꯅ ꯅꯛꯄꯩꯅꯤꯗꯅꯀꯣ
ꯃꯥꯅꯤ ꯅꯛꯄꯩ ꯀꯥꯟꯅꯕꯖꯦ ꯂꯥꯞꯄꯩ ꯀꯥꯟꯅꯗꯕꯖꯦ
ꯑ ꯍꯧꯖꯤꯛꯀꯤ ꯑꯣꯟꯂꯥꯏꯟ ꯑꯦꯛꯖꯥꯝꯒꯤ ꯍꯥꯏꯖꯦ
ꯎꯝ
ꯑꯗꯨꯝ ꯑꯦꯕ꯭ꯔꯤꯗꯦ ꯃꯣꯏ ꯑꯗꯨꯝ ꯑꯣꯟꯂꯥꯏꯟ ꯑꯦꯛꯖꯥꯝ ꯑꯗꯨꯝ ꯇꯧꯕ꯭ꯔꯥ
ꯑꯦꯕꯤꯗꯔꯦ ꯍꯥꯏꯖꯦ ꯎꯝ ꯀꯩꯅꯣ ꯇꯧꯗꯣꯏꯅꯦ ꯊꯥ ꯑꯃ ꯁꯨꯃꯥꯏꯅ ꯂꯩꯕ ꯌꯥꯎꯋꯦꯕ ꯑꯦꯛꯖꯥꯝꯗꯣ
ꯑꯥ
ꯑꯗꯒꯤ ꯎ ꯅꯨꯃꯤꯠ ꯃꯔꯤꯅꯤꯇꯪꯒ ꯁꯨꯃꯥꯏꯅ ꯑꯦꯛꯖꯥꯝ ꯑꯦꯛꯖꯥꯝꯒꯤ ꯃꯈꯥꯗꯤ ꯄꯣꯜꯂꯦ
ꯑꫭ ꯑꯦꯛꯖꯥꯝ ꯑꯗꯨꯃ ꯍꯣꯏ ꯍꯣꯏ ꯁꯦꯟꯇ꯭ꯔꯦꯜꯒꯤ ꯑꯅꯤ ꯑꯍꯨꯝꯒ ꯑꯥ ꯑꯥ
ꯑꯗꯨ ꯑꯗꯨꯒꯤꯗꯨꯗꯤ ꯑꯗꯨꯝ ꯄꯨꯔꯥ ꯊꯥꯕꯅꯤꯅ ꯇꯧꯗꯣ
ꯎꯝ
ꯑꯗꯨꯃꯥꯏꯅ ꯑꯗꯨꯝ ꯊꯥ ꯑꯃ ꯑꯗꯩꯗꯤ ꯑꯇꯣꯞꯄ ꯑꯇꯣꯞꯄ ꯍꯥꯏꯔꯒꯗꯤ ꯀꯩꯅꯣꯒꯨꯝꯕ ꯕꯦꯡꯀꯤꯡꯒꯨꯝꯕ ꯑꯣꯏꯔꯒꯅ ꯑꯃꯨꯛ ꯎꯝ ꯅꯨꯃꯤꯠ ꯃꯉꯥꯅꯤꯇꯪꯗ ꯄꯤꯗꯅ ꯃꯣꯏꯒꯤꯗꯤ
ꯎꯝ
ꯑꯗꯨꯃꯥꯏꯅ ꯑꯗꯨꯝ ꯇꯧꯕ ꯑꯗꯨꯃꯥꯏꯅ ꯇꯧꯕꯅꯦ
ꯎ ꯑꯗꯨꯕꯨꯗꯤ ꯃꯦꯟꯁꯅꯦ ꯄ꯭ꯔꯤꯅꯦ ꯑꯗꯨꯅꯦ ꯑꯣꯖꯥꯅꯦ ꯃꯣꯏ ꯇꯧꯔꯤ ꯃꯌꯥꯝꯖꯦ ꯃꯊꯪ ꯃꯊꯪ ꯁꯨꯝ ꯇꯧꯕꯅꯤꯅ ꯑꯗꯨ
ꯍꯣꯏ
ꯎꯝ ꯊꯕꯛ ꯍꯥꯏꯖꯦ ꯊꯕꯛꯅꯤ ꯑꯗꯨꯕꯨꯗꯤ ꯑꯗꯣ ꯍꯥꯏꯗꯤ ꯍꯥꯏꯗꯤ ꯑꯗꯣ ꯑꯈꯣꯏ ꯂꯟꯁ ꯑꯋꯥꯔꯗꯤ ꯑꯗꯨꯝ ꯄꯤꯗꯕ꯭ꯔꯅꯦ?
ꯂꯟꯁ ꯑꯋꯥꯔ ꯍꯥꯏꯔꯒ ꯁꯤꯒꯤ ꯆꯞ ꯆꯥꯕꯤꯗ ꯁꯨꯃꯥꯏꯅ ꯊꯝꯕꯗꯣ ꯊꯝꯗꯦꯕ꯫ ꯍꯥꯏꯗꯤ ꯑꯦꯛꯖꯥꯝ ꯑꯩꯅ ꯍꯧꯖꯤꯛ ꯍꯥꯏꯕꯗꯣ ꯑꯦꯛꯖꯥꯝ- ꯑꯦꯛꯖꯥꯝꯒꯤ ꯃꯈꯥ ꯄꯣꯜꯂꯦ ꯍꯥꯏꯔꯤꯁꯦ ꯇꯥꯏꯃꯤꯡ ꯊ꯭ꯔꯤ ꯑꯥꯋꯔꯁ ꯑꯣꯏꯕ ꯌꯥꯎꯋꯦ ꯑꯦꯛꯖꯥꯝ ꯑꯃꯗꯤ ꯑꯗꯩ ꯑꯦꯛꯖꯥꯝ ꯑꯃꯗꯅ ꯑꯃꯨꯛ ꯋꯥꯟ ꯑꯋꯔ ꯇꯪ ꯑꯣꯏꯕ ꯄꯨꯡ ꯑꯃꯇꯪꯒ ꯁꯨꯃꯥꯏꯅ ꯑꯣꯏꯗꯅ ꯑꯗꯨꯃꯥꯏꯅ ꯑꯗꯨꯗꯨꯒꯤꯎꯝ ꯀꯩꯅꯣ ꯃꯈꯥ ꯄꯣꯜꯂꯒ ꯑꯗꯨꯝ ꯇꯧꯋꯦꯕ ꯑꯗꯒꯤ ꯂꯟꯁ ꯇꯥꯏꯃꯤꯡ ꯄꯤ ꯍꯥꯏꯖꯦ ꯀꯩꯅꯣ ꯖꯧ ꯃꯤꯗꯣ ꯌꯥꯝꯕꯅꯤꯅꯅꯦ
ꯑꯥꯎ
ꯑꯃꯨꯛ ꯈꯥꯏꯗꯣꯛꯅꯗꯣꯏꯅꯦꯕ ꯑꯗꯨꯗꯨꯒꯤꯅꯤ ꯑꯗꯣ ꯍꯥꯊꯨ - ꯍꯥꯊꯨ ꯍꯦꯛꯇ ꯑꯗꯨꯝ ꯊꯨꯅ ꯇꯧꯈꯤꯕ ꯍꯦꯕꯤꯠ ꯑꯗꯨꯝꯕ ꯉꯝꯕ ꯑꯣꯏꯇꯥꯔ ꯑꯗꯨꯝ ꯐꯈꯤꯕ ꯉꯝꯗꯕ ꯀꯥꯟꯗꯅꯦꯕ ꯑꯗꯨꯝ ꯋꯥꯏꯗꯣ꯫
ꯃꯥꯅꯦ ꯂꯩꯔꯤꯕ ꯄꯨꯡꯖꯤꯡꯗꯨꯒ ꯑꯩꯈꯣꯏꯒꯤ ꯑꯗꯨꯗ ꯆꯥꯕ ꯊꯛꯄ ꯐꯪꯗꯕꯗꯨꯗꯤ ꯑꯗꯨꯗꯤ ꯍꯛꯆꯥꯡꯁꯨ ꯁꯣꯛꯂꯛꯀꯅꯤꯗ꯫ ꯑꯗꯨꯅ ꯑꯃꯨꯛ ꯅꯨꯡꯗꯥꯡꯗ ꯑꯗꯨꯃꯥꯏ ꯇꯧꯔꯅꯤ ꯅꯨꯡꯗꯥꯡꯗ ꯑꯃꯨꯛ ꯈꯔ ꯑꯃꯨꯛ ꯆꯥꯥꯁꯜꯂꯅꯤ ꯋꯥꯔꯝꯅꯤꯅꯀꯣ꯫
ꯎꯝ ꯆꯥꯁꯟꯕꯁꯨ ꯌꯥꯎꯔꯦꯀꯣ ꯑꯗꯨꯒ ꯁꯨꯡꯆꯥ ꯆꯥꯗꯕ ꯖꯨ ꯑꯃꯨꯛ ꯌꯥꯎꯔꯅꯦꯕ ꯍꯥꯏꯗꯤ ꯋꯥꯔꯦ ꯍꯥꯏꯔꯦ ꯋꯥꯔꯦ ꯍꯥꯏꯔꯦ ꯑꯗꯨꯝ ꯄꯣꯊꯥꯅꯤꯡꯉꯤꯗꯅ
ꯎꯝ
ꯑꯗꯨꯃꯥꯏ ꯑꯁ ꯑꯩ ꯇꯨꯝꯃꯒ ꯂꯣꯏꯍꯧꯔꯦꯗꯥ ꯍꯥꯏꯅ ꯑꯃꯨꯛ ꯋꯥꯈꯜꯗ ꯂꯥꯛꯄꯗꯣ ꯑꯥ ꯑꯗꯩꯗꯤ ꯏꯟꯁꯥꯡꯅ ꯈꯤꯇꯪ ꯍꯥꯎꯅ ꯊꯣꯡꯉꯝꯕ ꯑꯣꯏꯇꯥꯔꯗꯤꯀꯣ
ꯊꯕꯛꯀ ꯋꯥꯅ ꯍꯜꯂꯛꯑꯀꯥꯟꯗ ꯑꯩꯈꯣꯏꯒꯤ ꯀꯩꯅꯣꯝꯃꯛ ꯑꯁ ꯉꯁꯤꯗꯤ ꯑꯦ ꯑꯍꯥꯎꯕ ꯑꯃ ꯆꯥꯅꯤꯡꯉꯤ ꯀꯥꯏꯅ ꯇꯧꯔꯒ ꯏꯟꯖꯥꯡꯁꯦ ꯑꯩꯈꯣꯏꯒꯤ ꯏꯔꯣꯝ ꯈꯇꯪꯒ ꯀꯥꯡꯁꯣꯏ ꯈꯥꯛꯇꯪꯒ ꯇꯧꯔꯝꯕꯗꯣ ꯁꯥꯎꯅꯤꯡꯕꯅꯤ ꯍꯥ
ꯑꯁ ꯑꯗꯨꯒ ꯅꯣꯡꯒ ꯇꯥꯔꯀꯥꯟꯗ ꯑꯗꯨꯝ ꯆꯠꯅꯤꯡꯗ꯭ꯔꯦ, ꯄꯨꯡꯗꯣ ꯉꯟꯃꯟꯕꯒꯤꯅꯦꯕ ꯆꯠꯅꯤꯡꯗ꯭ꯔꯤꯁꯦ꯫
ꯑꯥꯎ
ꯍꯟꯗꯛ ꯅꯣꯡ ꯆꯨꯕ ꯃꯇꯝ ꯑꯣꯏꯗꯅ
ꯎꯝ
ꯍꯧꯖꯤꯛ ꯊꯥꯗꯣ ꯑꯗꯨꯗ ꯂꯣꯏꯒꯤꯗ꯭ꯔꯤꯑꯕ ꯑꯦꯛꯖꯥꯝꯗꯣ
ꯑꯣ ꯍꯧꯖꯤꯛ ꯅꯣꯡꯖꯤꯗꯤ ꯑꯗꯨꯝ ꯋꯥꯠꯂꯤꯗꯅ ꯅꯣꯡꯖꯤ ꯆꯨꯔꯛꯈꯤꯅꯤ ꯑꯥꯒꯁ ꯑꯥ ꯁꯦꯞ ꯇꯦꯝꯄꯔꯕꯛ ꯑꯗꯨꯝ ꯆꯨꯗꯣꯏꯅꯤ ꯆꯥ
ꯀꯥꯡ - ꯀꯥꯡꯕꯧ ꯑꯗꯨꯝ ꯆꯨꯕꯅꯦꯀꯣ
ꯑ ꯀꯥꯡ ꯆꯨꯕ ꯍꯥꯏꯁꯦ ꯑꯩꯈꯣꯏ ꯀꯥꯡꯕꯣꯛꯇꯤ ꯎꯝ ꯀꯥꯡ ꯀꯣꯏꯕꯖꯦ ꯑꯩꯒꯤ ꯑꯣꯏꯅ ꯀꯥꯡ ꯖꯦ ꯑꯩ ꯑꯩꯒꯤ ꯑꯣꯏꯅ ꯏꯁꯥꯒꯤ ꯑꯣꯏꯅ ꯀꯣꯏꯕ ꯂꯥꯡꯕ ꯖꯦ ꯀꯌꯥ ꯑꯥ ꯈꯔ ꯏꯪꯈꯠꯂꯛꯏꯉꯥꯏꯗꯗꯤ ꯈꯔ ꯇꯧꯔꯝꯃꯦ ꯑꯗꯨꯗꯒꯤ ꯏꯁꯥꯁꯦ ꯀꯨꯏꯔꯦꯗ ꯀꯣꯏꯕ ꯂꯥꯡꯕ ꯆꯠꯈꯤꯗꯕ ꯆꯍꯤ ꯇꯔꯥꯃꯨꯛ ꯁꯨꯔꯝꯃꯅꯤ ꯑꯩꯗꯩ ꯍꯥꯏꯗꯤ ꯑꯩꯒꯤ ꯑꯣꯏꯅ ꯄꯥꯝꯖꯕꯁꯨ ꯌꯥꯝꯅ ꯍꯦꯛꯇ ꯀꯣꯏꯕ ꯂꯥꯡꯕꯗ ꯄꯥꯝꯕ ꯍꯣꯏ ꯃꯄꯥꯟ ꯂꯝ ꯆꯠꯄ ꯈꯣꯠꯄ ꯃꯥꯟ ꯂꯝꯗ ꯀꯣꯏꯕꯗꯤ ꯄꯥꯝꯃꯦꯕ ꯑꯩꯈꯣꯏ ꯁꯥꯏꯗ ꯑꯗꯨꯝ ꯒꯥꯔꯤ ꯑꯃ ꯊꯧꯔꯒ ꯄꯨꯂꯞ ꯄꯨꯂꯞ ꯌꯥꯌꯥꯌꯥ ꯇꯧꯔ ꯅꯝꯖꯜꯂꯒ ꯊꯧꯕ ꯀꯣꯏꯆꯠ ꯆꯠꯄ ꯑꯗꯨꯒꯤ ꯄꯣꯠꯇꯣ ꯑꯩꯒꯤ ꯑꯣꯏꯅ ꯄꯥꯝꯗꯦꯕ
ꯍꯣꯏ
ꯍꯥꯏꯗꯤ ꯃꯐꯝ ꯑꯃ ꯁꯨꯃꯥꯏꯅ ꯂꯩ ꯌꯥꯝ ꯐꯖꯩ ꯁꯤꯗ ꯌꯦꯡꯉꯨꯁꯤ ꯅꯠꯇ꯭ꯔꯒ ꯀꯩꯅꯣꯝꯃ ꯆꯥꯔꯨꯁꯤ ꯀꯥ ꯍꯥꯏꯔꯒꯗꯤ ꯑꯩꯈꯣꯏ ꯐꯦꯃꯤꯂꯤ ꯆꯠꯄ ꯌꯥꯎꯏ ꯏꯃꯥꯟꯅꯕ ꯍꯈꯣꯏ ꯍꯧꯅꯔꯒ ꯑꯗꯨ ꯃꯉꯥꯏꯔꯦ ꯑꯗꯣ ꯃꯌꯥꯝꯒꯤ ꯑꯩꯈꯣꯏꯒꯤ ꯌꯥꯝ ꯀꯣꯏꯕ ꯂꯥꯡꯕ ꯄꯥꯝꯕꯗꯨꯃꯗꯤ ꯑꯩꯒꯤ ꯑꯣꯏꯅ ꯑꯣꯏꯗꯦ ꯍꯥꯏꯗꯤ ꯌꯥꯝꯅ ꯏꯁꯄꯤꯁꯦꯜ ꯍꯥꯏꯕꯅꯤ ꯏ ꯌꯥꯝ ꯏꯁꯄꯤꯁꯦꯜ ꯑꯣꯏꯍꯟꯕꯗꯣ ꯅꯣꯡ ꯐꯥꯗꯣꯛ ꯆꯠꯄ ꯃꯇꯝꯗ
ꯍꯣꯏ ꯑꯗꯨ ꯑꯗꯥꯏꯗꯤ ꯀꯥꯡ ꯆꯤꯡꯕ꯭ꯔꯥ ꯅꯣꯏ ꯑꯗꯥꯏꯗꯣ?
ꯀꯔꯤ
ꯀꯥꯡ ꯆꯤꯡꯕ꯭ꯔꯕ ꯅꯣꯏ ꯑꯗꯥꯏꯗꯣ?
ꯑꯥ ꯀꯥꯡ ꯆꯤꯡꯉꯦ ꯁꯣꯝꯒꯤꯁꯨ ꯆꯤꯡ ꯀꯥꯡꯁꯦ ꯃꯐꯝ ꯑꯍꯨꯝ ꯊꯣꯛꯅ ꯆꯤꯡꯉꯦ ꯑꯈꯣꯏ ꯁꯤꯗ ꯫
ꯑꯣ ꯑꯗꯨꯗꯤ ꯈꯦꯠꯆꯤ ꯀꯩꯀꯩ ꯇꯧꯕꯀꯥꯟ ꯑꯗꯨꯝ ꯇꯧꯔꯝꯒꯅꯤꯀꯣ
ꯎꯝ ꯈꯦꯆꯔꯤꯁꯦ ꯑꯗꯨꯝ ꯆꯥꯕꯗꯤ ꯍꯣꯏ ꯑꯗꯨꯝ ꯐꯪꯉꯦ ꯑꯗꯨ ꯑꯗꯩ ꯑꯩꯈꯣꯏꯅ ꯆꯪꯖꯜꯂꯨꯔꯒ ꯈꯦꯆꯤ ꯃꯣꯏꯒꯤ ꯑꯗꯨꯝ ꯑ ꯈꯪꯗꯔꯦ ꯃꯣꯏ ꯆꯣꯊꯦ ꯆꯣꯡꯕ ꯀꯥꯏꯅ ꯌꯥꯝ ꯂꯩꯕ ꯕꯅꯦ ꯑꯗꯨ ꯆꯪꯖꯜꯂꯨꯔꯗꯤ ꯈꯦꯆꯤ ꯑꯗꯨꯝ ꯆꯥ ꯐꯪꯉꯦ ꯊꯥꯏꯅꯗꯤ ꯌꯥꯝ ꯆꯪꯉꯝꯃꯦ ꯍꯧꯖꯤꯛ ꯍꯧꯖꯤꯛꯇꯤ ꯌꯨꯝꯗ ꯑꯗꯨꯝ ꯂꯩꯔꯦꯗ ꯌꯨꯝꯗ
ꯆꯪꯗ꯭ꯔꯗꯤ ꯐꯪꯗꯦ
ꯆꯪꯗ꯭ꯔꯒꯗꯤ ꯌꯨꯝꯗ ꯀꯃꯥꯏ ꯂꯥꯛꯑ ꯂꯥꯛꯑ ꯌꯦꯜꯂꯛꯇꯣꯏꯅꯣꯃꯦ ꯑꯩꯈꯣꯏꯗꯤꯕ ꯑꯩꯈꯣꯏꯗꯤ ꯕꯥꯃꯣꯟꯖꯨ ꯅꯠꯇꯦ ꯑꯗꯣꯏꯖꯨ ꯌꯨꯝꯗꯗꯤ ꯑꯗꯨꯝ ꯍꯧꯋꯤꯗ ꯑꯩꯈꯣꯏ ꯃꯥꯍꯣꯏꯅ ꯑꯗꯨꯝ ꯑꯦ ꯀꯥꯡꯅꯤ ꯈꯦꯆꯤ ꯇꯧꯁꯦꯅꯀꯣ
ꯀꯥꯡꯒꯤꯁꯦ ꯐꯣꯟ ꯌꯨꯇ꯭ꯌꯨꯞ ꯀꯩꯀꯩ ꯚꯤꯗꯤꯑꯣ ꯀꯩꯗꯗꯤ ꯑꯗꯨꯝ ꯎꯏꯌꯦꯕꯀꯣ ꯆꯤꯡꯕ ꯇꯤꯚꯤꯒꯨꯝꯕꯗ ꯑꯗꯨꯒ ꯑꯁꯦꯡꯕꯗ ꯆꯤꯡꯕ ꯎꯕꯗꯣ ꯑꯗꯨꯗꯤ ꯎꯗ꯭ꯔꯤ
ꯎꯗꯔ꯭ꯤꯕꯣ ꯑꯝꯇꯕꯧ
ꯎꯝ ꯑꯃꯐꯧ ꯆꯠꯁꯨ ꯆꯠꯇꯕꯒꯤ ꯎꯗꯕ
ꯁꯤꯒꯤ ꯕꯖꯥꯔ ꯃꯅꯨꯡꯁꯤꯗ ꯀꯩ ꯀꯩ ꯑꯝꯇ ꯎꯗ꯭ꯔꯤ
ꯎꯗ꯭ꯔꯤ ꯆꯠꯇ꯭ꯔꯤꯌꯦ ꯑꯗꯨꯏꯅꯦ
ꯀꯥꯡꯁꯤꯗꯤ ꯑꯗꯨ ꯎꯝ ꯅꯨꯡꯉꯥꯏꯕꯅꯤ ꯀꯥꯡꯁꯤ ꯑꯗꯨꯝ ꯆꯤꯡꯅꯕꯅꯤ ꯍꯥꯏꯗꯤ ꯍꯥꯏꯗꯤ ꯅꯨꯡꯉꯥꯏꯕ ꯍꯥꯏꯁꯦ ꯑꯩꯈꯣꯏ ꯀꯩꯌꯤꯝ ꯅꯠꯇꯦꯗ ꯑꯩꯈꯣꯏꯒꯤ ꯌꯥꯝ ꯑꯆꯧꯕ ꯑꯃꯗ ꯃꯣꯏ ꯖꯒꯕꯣꯟꯗꯨꯖꯦ ꯍꯥꯞꯄꯒ ꯑꯩꯈꯣꯏꯒꯤ ꯇ꯭ꯔꯣꯂꯤ ꯑꯆꯧꯕ ꯑꯝꯗ ꯆꯤꯡꯕꯅꯤꯅ ꯃꯌꯥꯝꯗꯨꯗ ꯏꯟꯅꯕꯩ ꯋꯥꯅꯤ
ꯑ ꯑꯗꯨꯒꯤ ꯆꯤꯡꯕꯗꯣ ꯑꯗꯣ ꯆꯤꯡꯕ ꯍꯥꯏꯁꯦ ꯃꯤ ꯈꯔꯅ ꯄꯥꯏꯔ ꯆꯤꯡꯗꯣꯏꯔꯥ
ꯃꯤ ꯈ ꯃꯅꯤꯡꯗꯩꯁꯨ ꯏꯜꯂꯛꯀꯅꯤ ꯆꯤꯡꯁꯨ ꯆꯤꯡꯒꯅꯤ ꯃꯊꯛꯇꯒ ꯇꯣꯡꯉꯒ ꯑ ꯎꯝ ꯃꯊꯛꯇ ꯇꯣꯡꯉꯒ ꯑꯩꯈꯣꯏꯒꯤ ꯑꯆꯥꯄꯣꯠ ꯀꯩ ꯀꯩꯒ ꯃꯌꯥꯝꯒ ꯂꯪꯕꯅꯤ ꯀꯨꯏꯔꯦꯗ ꯑꯩꯗꯤ ꯌꯦꯡꯕ ꯆꯠꯈꯤꯗꯕ ꯆꯍꯤ ꯇꯔꯦꯠ ꯅꯤꯄꯥꯜ ꯁꯨꯔꯝꯃꯅꯤ
ꯑꯗꯨꯒꯤ ꯀꯩꯅꯣ ꯇꯧꯕꯗꯣ ꯎꯝ ꯃꯪꯒꯜꯂ ꯀꯩꯅꯣꯝꯃ ꯁꯤꯗꯅ
ꯑꯥ
ꯑꯗꯨꯗꯣ ꯀꯩꯒꯤꯅꯣ ꯈꯪꯕ꯭ꯔꯥ
ꯑꯗꯨꯗꯤ ꯈꯪꯗꯦ ꯀꯩꯒꯤ ꯑꯣꯏꯖꯅꯣ ꯅꯪ ꯈꯪꯉꯗꯤ ꯍꯥꯏꯔꯣꯅꯦ
ꯑꯩꯁꯨ ꯈꯪꯗꯦ ꯑꯗꯨꯏꯅꯦ ꯍꯥꯏꯗꯤ ꯀꯥꯡꯅꯦ ꯍꯥꯏꯔꯒ ꯑꯗꯨꯃꯥꯏꯅ ꯊꯤꯔꯤꯅꯗꯤ ꯃꯔꯝꯗꯤ ꯂꯩꯔꯝꯗꯣꯏꯅꯦꯕ
ꯍꯣꯏ ꯑꯗꯨꯕꯨꯗꯤ
ꯑꯗꯣ ꯀꯥꯡꯆꯤꯡ ꯑꯥ ꯍꯥꯏꯔꯒ ꯆꯠ ꯇꯥꯔꯗꯤ ꯃꯌꯥꯝꯗꯨ ꯄꯨꯜꯂꯀꯥꯟꯗ ꯑꯗꯩꯗꯤ ꯑꯍꯟ ꯀꯩꯀꯩ ꯈꯪꯗꯣꯏꯅꯦꯕ ꯑꯗꯨꯒꯤ ꯋꯥꯔꯤꯗꯣ
ꯃꯥꯅꯦ ꯃꯥꯅꯦ ꯈꯪꯗ꯭ꯔꯦ
ꯆꯠꯂꯛꯇꯕꯅꯤꯅ ꯈꯪꯗꯕ ꯑꯗꯣ ꯁꯤꯗꯤ ꯁꯤꯌꯦ ꯑꯗꯨꯗꯤ ꯈꯪꯕ
ꯑ ꯅꯣꯏ ꯑꯗꯥꯏꯗꯗꯤ ꯀꯥꯡ ꯑꯝꯇ ꯆꯤꯡꯗꯕ꯭ꯔꯕ
ꯑꯩꯈꯣꯏ ꯁꯣꯝꯗꯗꯤ ꯆꯤꯡꯗꯤꯌ‌ꯦ
ꯅꯣꯏ ꯑꯗꯣꯝꯗꯣ ꯀꯔꯝꯕ ꯁꯔꯛ ꯀꯩ ꯁꯥꯏꯠ ꯑꯣꯏꯗꯣꯏꯅꯣ
ꯑꯩꯈꯣꯏꯁꯦ ꯀꯃꯥꯏ ꯍꯥꯏꯗꯣꯏꯅꯣ ꯎꯝ